ꯍꯂꯣ
ꯑꯧ ꯇꯥꯕ꯭ꯔꯣ
ꯇꯥꯏꯌꯦ ꯇꯥꯏꯌꯦ ꯀꯔꯤ ꯇꯧꯔꯤꯕ꯭ꯔꯣ
ꯑꯩꯗ ꯑꯃꯨꯛ ꯑꯃꯨꯛ ꯆꯣꯡꯉꯤ ꯑꯃꯨꯛ ꯇꯣꯝꯃꯤ ꯑꯃꯨꯛ ꯏꯔꯨꯏ ꯂꯣꯏꯔꯦ
ꯑ ꯄꯨꯟꯁꯤꯁꯦ ꯑꯗꯨꯃꯥꯏꯅ ꯅꯨꯡꯇꯤꯒꯤ ꯑꯗꯨꯝ ꯂꯦꯜꯂꯕ꯭ꯔꯣ
ꯍꯥꯎꯗ ꯃꯥꯏꯂꯒ ꯍꯥꯏꯥꯏ ꯇꯔꯦ
ꯑ ꯆꯥꯛꯇꯌꯦ
ꯆꯥꯛꯁꯤꯁꯨ ꯑꯗꯨꯝ ꯍꯣꯏ ꯆꯥꯗꯤ ꯆꯥꯈ꯭ꯔꯦ ꯑꯗꯨ ꯉꯁꯤ ꯅꯨꯡꯗꯥꯡꯒꯤ ꯆꯥꯗ꯭ꯔꯤ
ꯑ ꯑꯁ ꯑꯩꯁꯨ ꯑꯩꯁꯨ ꯆꯞ ꯃꯥꯟꯅꯩꯅꯦ ꯑꯗꯨꯗꯤ ꯏꯟꯁꯥꯡꯗꯤ ꯑꯍꯥꯎꯕ ꯆꯥꯔꯝꯒꯅꯤꯅꯦ ꯍꯥꯏꯕ ꯃꯑꯣꯡꯗꯨ ꯇꯥꯔꯗꯤ
ꯑꯣ ꯍꯤꯟꯖꯥꯡꯕꯨꯗꯤ ꯍꯣꯏ ꯍꯥꯎꯋꯦ ꯍꯪꯒꯥꯝ ꯊꯣꯡꯕ ꯆꯥꯏꯑ
ꯑꯦ ꯍꯧꯖꯤꯛ ꯪꯒꯥ ꯃꯇꯝꯔꯣ
ꯑꯧ ꯑꯩꯈꯣꯏ ꯂꯧꯗꯗꯤ ꯍꯪꯒꯥꯝ ꯄꯪꯍꯧꯗ ꯍꯧꯋꯦꯕ
ꯑꯁ ꯌꯥꯏꯌꯦꯅꯦ ꯅꯣꯏ ꯂꯧ ꯅꯣꯏ ꯂꯧꯗꯣ ꯃꯇꯝ ꯅꯠꯇꯕ ꯏꯟꯁꯥꯡꯁꯨ ꯐꯪꯕ
ꯎꯝ
ꯑ ꯎꯝ ꯑꯁ ꯑꯩꯈꯣꯏꯗꯤ ꯑꯗꯨꯒꯨꯝꯕꯗ ꯆꯥꯕ ꯐꯪꯗꯅꯕꯒꯤ ꯃꯁꯥ ꯐꯠꯇ꯭ꯔꯦꯅꯦ
ꯑꯥ ꯑꯁ ꯌꯥꯔ
ꯌꯥꯗ꯭ꯔꯦ
ꯑꯁ ꯂ ꯍꯥꯏꯔꯦꯗꯅ ꯑꯩꯁꯨ ꯌꯥꯗꯣꯏꯅꯦ ꯍꯪꯒꯥꯝꯗꯨꯗ ꯆꯥ ꯃꯕꯒꯤ ꯍꯪꯒꯥꯝ ꯑꯃ ꯁꯛ ꯃꯥꯜꯂꯕꯅꯦ
ꯎꯝ ꯑꯥ ꯀꯔꯤ ꯍꯥꯕ ꯀꯝꯒꯤꯌꯦ ꯃꯆꯨꯗꯣ ꯑ ꯑꯁꯪꯕ ꯑꯣꯏꯔꯛꯈ꯭ꯔꯕ꯭ꯔꯣ ꯑ ꯎ ꯑꯁꯪꯕ ꯑꯣꯏꯔꯛ꯭ꯔ ꯈꯕ ꯃꯥꯗꯤ ꯍꯪꯒꯥꯝ ꯍꯪꯒꯥꯝ ꯆꯥꯕꯁꯦ ꯄꯥꯡꯒꯜ ꯌꯥꯝ ꯐꯕ ꯃꯥꯜꯂꯦꯀꯣ ꯅꯪꯕꯨ ꯅꯪꯒꯤ ꯋꯥ ꯇꯥꯔꯒ
ꯌꯥꯗꯦꯗꯥ ꯉꯝꯁꯃꯗꯅ ꯊꯕꯛ ꯁꯟ ꯌꯥꯁꯨꯦ ꯇꯂꯑ
ꯎꯝ ꯁꯥ ꯌꯥꯎꯗꯕꯒꯤ ꯍꯪꯒꯥꯝꯗꯤ ꯍꯪꯒꯥꯝꯗꯤ ꯑꯣ ꯎꯁꯥꯒ ꯍꯥꯎꯕꯅꯦꯗ ꯎꯁꯥꯒ
ꯍꯣꯏ ꯍꯪꯒꯥꯝꯕꯨꯗꯤ ꯍꯧꯋꯦ ꯑꯣꯛꯁꯥꯕꯨꯗꯤ ꯍꯧꯗꯕꯅꯤ ꯂ ꯂ ꯌꯥꯗꯕ
ꯂ ꯏꯔꯣ ꯅ ꯑꯗꯨ
ꯗꯣ ꯂꯩꯅꯤꯉꯥꯏꯗꯣ
ꯂꯩꯅꯤꯡꯉꯥꯏ ꯄꯣꯠꯇꯨ ꯂꯩꯇꯦ ꯍꯥꯏꯕ꯭ꯔꯥ ꯑꯣ ꯑꯩꯈꯣꯏꯒꯤ ꯖꯥꯇꯤ ꯚꯦꯖꯤꯇꯦꯔꯤꯌꯟꯁꯦ ꯄꯥꯛꯎꯗꯦ ꯅꯪꯅ ꯑꯍꯥꯟꯕꯅꯦꯅꯦ
ꯑꯥ
ꯑ ꯊꯕꯛ ꯊꯕꯛ ꯆꯤꯟꯗꯦꯀꯣ
ꯑꯩꯁꯨ ꯍ ꯑꯩꯈꯣꯏꯗꯤ ꯊꯕꯛꯀ ꯂꯩꯇ꯭ꯔꯦꯗ ꯍꯟꯗꯛꯀꯥꯁꯦ
ꯎꯝ ꯍꯥꯏꯗꯤ ꯑꯩꯈꯣꯏꯗꯤ ꯊꯕꯛ ꯇ ꯍꯣꯏ ꯍꯣꯏ ꯊꯨꯝ ꯇꯧꯅ ꯇꯧꯅ ꯅꯣꯏꯕꯨ ꯈꯨꯝ꯭ꯔꯤꯕꯅꯦ ꯑꯩꯈꯣꯏꯗꯤ
ꯑꯣ ꯀꯩ ꯊꯕꯛ ꯇꯧꯔꯤꯅꯣꯅꯦ
ꯃꯤ ꯑꯩꯒꯤ ꯆꯦ ꯁꯦꯝꯅꯤꯉꯥꯏ ꯑꯩꯈꯣꯏꯒꯤ ꯆꯦ ꯁꯦꯝꯅꯤꯉꯥꯏ ꯃꯐꯝ ꯑꯃꯗ ꯆꯠꯄꯀꯣ ꯑꯗꯨ ꯉꯥꯏ ꯑꯗꯨ ꯃꯈꯣꯏꯒꯤ ꯑꯩꯈꯣꯏꯒꯤ ꯃꯃꯥꯡꯗ ꯁꯦꯝꯕꯁꯤꯡꯗꯨ ꯂꯣꯏꯗ꯭ꯔꯤꯕꯒꯤ ꯉꯥꯏꯔꯒ ꯂꯩꯕꯀꯣ ꯑ ꯠ ꯑꯗꯨꯅꯦꯗ ꯑꯌꯨꯛ ꯄꯨꯡ ꯀꯌꯥꯗ ꯍꯧꯒꯠꯄ꯭ꯔꯣ ꯅꯈꯣꯏꯗꯤ
ꯑꯣ ꯑꯩꯈꯣꯏꯗꯤ ꯑꯌꯨꯛ ꯄꯨꯡ ꯃꯄꯥꯟ ꯋꯥꯏꯗ ꯉꯜꯂꯤ ꯑꯥꯎ ꯉꯟꯕꯅꯦ ꯑꯗꯨꯝ
ꯎ ꯍꯣꯏꯗꯤ ꯄꯨꯡ ꯃꯉꯥꯗ ꯍꯧꯒꯠꯄꯒꯤ ꯑꯣꯏꯅꯤꯡꯕ ꯍꯧꯔꯦ ꯍꯧꯖꯤꯛ
ꯑ ꯂꯣꯏꯔꯦ ꯑꯗꯨꯗꯤ ꯉꯥꯏꯍꯥꯛ ꯑꯃꯨꯛ ꯇꯨꯝ ꯈꯣꯗꯥ
ꯑ ꯉꯥꯏꯍꯥꯛ ꯇꯨꯝꯕꯗꯣ ꯊꯕꯛ ꯇꯧꯕꯅꯤꯅ ꯌꯥꯅꯤ ꯕꯅꯦꯅꯦꯍꯦ ꯅꯣꯏ ꯑꯣꯏꯅꯤꯡꯉꯤꯅꯦ
ꯑꯦ ꯑꯩꯈꯣꯏ ꯑꯣꯏꯕꯁꯨ ꯌꯥꯝ ꯋꯥꯏꯑꯦꯗ
ꯊꯕꯛ ꯂꯩꯃꯟꯗꯕꯒꯤ ꯋꯥꯏ ꯍꯥꯏꯕ꯭ꯔꯣ
ꯎꯝ ꯋꯥꯏ
ꯀ ꯊꯕꯛ ꯇꯧꯗ꯭ꯔꯁꯨ ꯋꯥꯏꯑ ꯍꯥꯏꯌꯦꯀꯣ
ꯎꯝ
ꯎꯝ ꯂꯥꯏꯔꯤꯛꯀꯤ ꯇꯝꯕ ꯂꯣꯏꯔꯕ꯭ꯔꯣ
ꯑꯦ ꯂꯥꯏꯔꯤꯛ ꯇꯝꯕ ꯂꯣꯏꯔꯗꯤ ꯄꯨꯟꯁꯤ ꯂꯣꯏꯕꯒ ꯆꯞ ꯃꯥꯟꯅꯔꯦ ꯀꯩꯔꯣ
ꯑꯣ ꯑꯗꯨꯗꯤ ꯇꯝꯔꯤꯌꯦ ꯍꯥꯏꯕꯀꯣ
ꯍꯣꯏ ꯇꯝꯔꯤꯒꯦ ꯍꯥꯏꯇꯥꯔꯦ
ꯑꯗꯨ ꯑꯗꯨꯗꯤ
ꯑꯣꯁ
ꯏꯆꯦ ꯇꯥꯔꯦ ꯑꯩꯈꯣꯏꯗꯤ
ꯏꯆꯦ ꯇꯥꯔꯁꯨ ꯍꯣꯟꯗꯗꯤ ꯏꯆꯦ ꯏꯅꯥꯎ ꯂꯩꯇꯦꯍꯦ
ꯆꯨꯝꯃ ꯃꯥꯕꯥꯂꯦ ꯍꯥꯏ ꯑꯗꯨꯣꯁꯨꯈ
ꯎ
ꯊꯕꯛ ꯈꯛꯇ ꯉꯥꯏꯔꯒ ꯂꯩꯔꯕꯅꯦ ꯑꯩꯈꯣꯏꯗꯤꯝꯕꯒꯤꯝꯕꯒꯤ ꯤ ꯍꯥꯏꯕꯗꯤ ꯂꯣꯏꯁꯤꯟꯈ꯭ꯔꯦ ꯂꯣꯏꯅꯃꯛ
ꯑꯥ
ꯊꯕꯛ ꯐꯪꯗꯕꯒꯤ ꯒꯤ ꯊꯕꯛ ꯐꯪꯍꯟꯗꯕꯒꯤ ꯂꯥꯏꯔꯤꯛ ꯇꯝꯃꯔꯒ ꯂꯩꯔꯝꯃꯁꯨ ꯐꯥꯒꯗꯧꯕ ꯍꯥꯏꯅ ꯈꯜꯂꯦ ꯍꯧꯖꯤꯛꯇꯤ
ꯎꯝ ꯍꯣꯏ ꯑꯗꯨꯝ ꯀꯟꯅ ꯊꯤꯌꯨꯀꯣ
ꯀꯟꯅ ꯊꯤꯔꯤꯕꯅꯦ ꯀꯔꯤ ꯀꯔꯤꯁꯨ ꯊꯥꯔꯒ ꯗꯥꯎꯁꯦ ꯍꯦꯛ ꯍꯦꯛ ꯌꯥꯗꯕꯀꯣ ꯑꯩꯈꯣꯏꯗꯤ
ꯑꯁ ꯗꯥꯎ ꯌꯥꯗꯕ ꯍꯥꯏꯕꯁꯦ
ꯍꯩꯕ ꯋꯥꯠꯄꯒꯤꯔꯥ ꯗꯥꯎ ꯌꯥꯗꯕꯒꯤꯔ ꯈꯪꯗ꯭ꯔꯦ ꯅꯆꯦ ꯑꯩꯈꯣꯏ ꯄꯨꯟꯁꯤꯁꯦ
ꯗꯥꯎꯗꯤ ꯂꯥꯏꯔꯤꯛ ꯇꯕꯨ ꯀꯅꯥꯅ ꯗꯥꯎ ꯌꯦꯡꯅꯕ꯭ꯔꯣꯗ ꯏꯆꯦꯒꯤ ꯋꯥꯗꯨꯕꯣ ꯕꯦꯔꯤ ꯕꯦꯔꯤ ꯔꯣꯡ ꯑꯣꯏꯔꯦꯗ
ꯍꯣꯏ ꯑꯣꯏꯒꯦꯔꯥ ꯈꯪꯗꯦ ꯑꯗꯨ ꯑꯣꯏꯔꯁꯨ ꯍꯟꯗꯛ ꯍꯟꯗꯛ ꯈꯔ ꯑꯦꯛꯖꯥꯝ ꯊꯥꯒꯦꯅ ꯈꯟꯕꯗꯨ ꯑꯣꯏꯅꯤꯉꯥꯏꯅ ꯏꯅꯥꯎꯅꯨ ꯃꯕꯥ ꯅꯈꯣꯏꯅ ꯄ꯭ꯔꯊꯅꯥ ꯇꯧꯕꯤꯌꯣꯍꯦ
ꯍꯣꯏ ꯍꯣꯏ ꯇꯧꯔꯒ ꯂꯣꯏꯔꯦ ꯀꯩꯔꯣ
ꯑꯥ ꯅꯣꯏ ꯅꯣꯏꯁꯨ ꯃꯊꯪ ꯃꯊꯪꯗ ꯃꯥꯏ ꯄꯥꯛꯅꯤꯉꯥꯏ ꯀꯟꯅ ꯈꯟꯕꯤꯒꯦ ꯆꯦꯈꯅ
ꯑꯥ ꯑꯁ ꯑꯗꯨꯗꯤ ꯑꯩꯁꯨ ꯍꯣꯔꯦꯟ ꯅꯨꯡꯗꯥꯡꯗꯒꯤ ꯂꯤꯔꯤꯛ ꯄꯥꯕ ꯍꯧꯔꯒꯦꯗ
ꯍꯣꯏ ꯀꯔꯤꯅꯣꯃ ꯍꯥꯏꯕꯤꯒꯦꯅꯦ ꯎ ꯌꯥꯝꯅ ꯉꯛꯄ ꯉꯔꯥꯡꯈꯛ ꯊꯣꯛ ꯄꯥꯀꯣ
ꯎꯝ
ꯑꯩꯒꯤ ꯃꯔꯨꯞ ꯅꯨꯄꯤꯁꯦ ꯃꯈꯣꯏꯁꯦ ꯍꯤꯗꯥꯛ ꯌꯣꯟ ꯌꯣꯟꯕꯥꯒꯤ ꯑ ꯗꯨꯀꯥꯟ ꯆꯥꯎꯅ ꯐꯝꯃꯦꯕ ꯃꯈꯣꯏꯁꯦ ꯑꯗꯨ ꯃꯃꯥꯁꯦ ꯍꯤꯗꯥꯛ ꯀꯥꯞꯄꯒꯤ ꯊꯕꯛꯇꯣ
ꯎꯝ
ꯑꯗꯨ ꯇꯧꯕꯅꯦꯕ ꯃꯈꯣꯏꯁꯦ ꯑꯗꯨ ꯉꯔꯥꯡꯁꯦ ꯅꯨꯄꯥ ꯑꯃꯥꯁꯦ ꯊꯣꯡꯗꯒꯤ ꯃꯈꯣꯡꯗꯣ ꯌꯩꯔꯒ ꯃꯈꯣꯡꯗꯣ ꯏ ꯊꯣꯔꯒ ꯃꯥꯒꯤ ꯈꯣꯡꯕꯤꯗꯨ
ꯎꯝ
ꯇꯥꯠꯀꯦ ꯇꯧꯅ ꯂꯥꯛꯑꯦ ꯍꯥꯏꯌꯦ ꯑꯗꯨꯗ ꯏꯃꯥꯟꯅꯕꯤ ꯑꯩꯒꯤ ꯃꯔꯨꯞ ꯅꯨꯄꯤꯒꯤ ꯃꯃꯥꯗꯨ ꯂꯩꯇꯕ ꯀꯣ ꯂꯩꯇꯕꯒꯤ ꯑꯩꯒꯤ ꯃꯔꯨꯞ ꯅꯨꯄꯤ ꯅꯨꯄꯤꯁꯨ ꯎꯝ ꯍꯩꯈ꯭ꯔꯦ ꯕ ꯑꯗꯨꯒꯒꯨꯝꯕ ꯐꯣꯠꯄꯒꯨꯝꯕ ꯍꯤꯗꯥꯛ ꯀꯥꯞꯄꯒꯨꯝꯕꯁꯦ
ꯍꯣꯏ
ꯑꯗꯨ ꯍꯩꯈ꯭ꯔꯕꯅꯦ ꯃꯥꯅ ꯑꯣꯏꯅ ꯐꯣꯠꯄꯤꯔꯒꯦ ꯍꯥꯏꯅ ꯐꯣꯠꯄ ꯃꯇꯝꯗ ꯑꯩꯈꯣꯏ ꯈꯣꯡꯒꯤ ꯀꯔꯤꯅꯣꯗꯤ ꯑ ꯁꯥꯗꯤ ꯌꯥꯝ ꯀꯜꯂꯦꯅꯀꯣ
ꯍꯣꯏ ꯀꯜꯂꯦ
ꯀꯟꯕꯅꯤꯅ ꯆꯤꯡꯔꯒ ꯐꯣꯔꯁꯇ ꯇꯧꯕ ꯃꯇꯝꯗ ꯌꯦꯇꯨꯝ ꯌꯦꯇꯨꯝꯗꯨ ꯏꯃꯥꯟꯕꯤꯒꯤ ꯃꯈꯨꯠꯇ ꯈꯔ ꯊꯤꯟꯈ꯭ꯔꯕ ꯊꯤꯜꯂꯒ ꯒ꯭ꯂꯣꯚ ꯃꯅꯨꯡꯗꯗꯤ ꯏ ꯈ꯭ꯔꯗꯤ ꯊꯣꯛꯑꯦ ꯍꯥꯏꯌꯦꯕ ꯌꯥꯝꯅꯗꯤ ꯊꯣꯛꯇꯕꯀꯣ ꯒ꯭ꯂꯣꯚ ꯍꯥꯞꯄꯅꯤꯅ ꯑꯗꯨ ꯍꯣꯔꯦꯟ ꯍꯣꯔꯦꯟꯒꯤ ꯅꯨꯄꯥꯗꯣ ꯑꯥ ꯂꯥꯏꯅꯥꯅ ꯂꯥꯏꯅꯥ ꯄꯛꯄ ꯅꯨꯄꯥ ꯑꯣꯏꯔꯝꯕꯔꯥꯕ ꯑꯗꯨꯒꯤ ꯏꯃꯥꯟꯅꯕꯤꯗꯣ ꯄꯥꯈꯠꯂꯒ ꯄꯥꯈꯠꯂꯒ ꯎ ꯀꯔꯤꯅꯣꯗ ꯂꯥꯏꯌꯦꯡ ꯁꯪꯗ ꯆꯠꯂꯒ ꯀꯣ
ꯍꯣꯏ
ꯌꯦꯡꯕ ꯇꯦꯁ ꯇꯧꯕ ꯆꯠꯂꯒ ꯇꯦꯁꯄꯨꯗꯤ ꯀꯔꯤꯁꯨ ꯍꯥꯏꯔꯛꯇꯦ ꯍꯥꯏꯌꯦ ꯀꯔꯤꯁꯨ ꯇꯧꯗꯦ ꯍꯥꯏꯑꯦ ꯑꯗꯨꯕꯨ ꯊꯥ ꯑꯃ ꯍꯤꯗꯥꯛ ꯆꯥꯅꯤꯡꯉꯥꯏ ꯄꯤꯌꯦ ꯍꯥꯏꯌꯦꯦ ꯉꯛꯇ꯭ꯔꯥ ꯍꯥꯏꯕ ꯑꯁꯤꯒꯨꯝꯕ ꯂꯥꯏꯅꯥ ꯄꯛꯄ ꯃꯤ ꯑꯣꯏꯔꯗꯤ ꯌꯦꯡꯗ꯭ꯔꯤꯉꯩꯗꯒꯤ ꯑꯩ ꯁꯨꯃꯥꯏꯅ ꯇꯧꯕꯅꯦꯀꯣ ꯍꯥꯏꯕ ꯀꯔꯤ ꯇꯧ ꯭ꯔ ꯍꯥꯏꯕ ꯃꯤꯕꯨ ꯃꯤꯕꯨ ꯅꯥꯕ ꯐꯍꯟꯅꯤꯡꯉꯥꯏ ꯍꯣꯠꯅꯕꯗ ꯎꯝ ꯁꯤꯒꯨꯝꯕ ꯍꯤꯗꯥꯛ ꯀꯥꯞꯄꯝ ꯃꯤ ꯁꯤ ꯁꯤꯗꯤ ꯁꯤꯕ ꯅꯍꯥꯟꯒ ꯃꯤꯅꯦ ꯌꯥꯖꯖꯥꯅꯤ
ꯖꯥꯠ ꯖꯥꯠ ꯖꯥꯠ ꯖꯠ ꯃꯤꯁꯤꯡꯁꯦ ꯖꯥꯠ ꯖꯥꯠ
ꯖꯨꯅꯦ
ꯎꯝ ꯆꯦꯛꯗꯤ ꯌꯨꯝ ꯄꯥꯜꯂꯕꯣ ꯄꯥꯟꯗ꯭ꯔꯤꯕꯣ
ꯄꯟꯌꯦꯦ
ꯑꯁ
ꯊꯕꯥꯛ ꯍꯣꯠꯅꯔꯤꯉꯩꯗ ꯄꯥꯅꯤꯉꯥꯏ ꯈꯪꯗ꯭ꯔꯤꯌꯦ
ꯎꯝ ꯍꯥꯟ ꯅꯨꯄꯤ ꯁꯥꯔꯤ ꯍꯥꯟꯅ ꯑꯣꯏꯔꯛꯀꯅꯤ
ꯑꯦ ꯁꯔꯤ ꯁꯣꯔꯤ ꯑꯣꯏꯅꯤꯡꯉꯥꯏꯗꯤ ꯋꯥꯠꯂꯤꯌꯦꯗ
ꯎꯝ
ꯌꯥꯝ ꯋꯥꯠꯂꯤꯌꯦ ꯎꯝ ꯍꯧꯖꯤꯛꯇꯤ ꯀꯔꯤꯅꯣ ꯇꯧꯕ ꯃꯇꯝ ꯑꯣꯏꯔꯦ ꯍꯧꯌꯦ ꯑꯩꯈꯣꯏꯗꯤ ꯈꯨꯕꯛ ꯊꯤꯕ ꯑꯗꯨꯒ ꯏꯅꯥꯛ ꯈꯨꯟꯕ
ꯑ ꯑ ꯏꯅꯥ ꯈꯨꯨꯟꯕ ꯊꯤꯕ ꯃꯇꯝ
ꯅꯥ ꯈꯨꯟꯕ ꯑꯣꯏꯕ ꯍꯥꯏꯕ
ꯍꯥꯏꯌꯦ ꯐꯥꯏꯌꯦ
ꯅꯥꯈꯣꯏꯠ ꯎꯝ ꯏꯅꯥꯛ ꯈꯨꯨꯟꯕ ꯊꯤꯕꯒꯨꯝꯕꯗꯨꯗꯤ ꯅꯆꯦꯒꯤ ꯏꯗꯗꯤ ꯌꯥꯎꯗꯦꯍꯦ
ꯑꯥ ꯑꯩ ꯑꯩ ꯑꯩꯒꯤ ꯏꯗꯗꯤ ꯌꯥꯎꯔꯦꯍꯦ ꯏ ꯅꯥ ꯀꯨꯟꯕ ꯊꯤꯕꯗꯤ
ꯑ ꯑꯁ ꯅꯣꯏ ꯐꯥꯎꯁꯨ ꯊꯤꯔꯗꯤ ꯑꯩꯈꯣꯏꯗꯤ ꯊꯤꯕ ꯌꯥꯏꯌꯦꯅ
ꯍꯣꯏ ꯊꯤ ꯌꯥ
ꯃꯁꯥ ꯃꯁꯥꯒꯤ ꯐꯕ ꯐꯥꯒꯦꯗꯧꯕꯗꯨꯣ ꯇꯧꯒꯗꯧꯕꯅꯦꯗ ꯃꯁꯥ ꯃꯁꯥꯒꯤ ꯈꯟꯒꯦꯗꯧꯕꯅꯦꯗ ꯃꯤꯅ ꯉꯥꯡꯔꯁꯨꯀꯣ ꯅꯪ ꯅꯨꯡꯉꯥꯏꯔ ꯁꯤ ꯂꯣꯏꯔꯦꯅ
ꯍꯣꯏ ꯑ ꯏꯆꯦ ꯃꯤꯡꯗꯤ ꯀꯩ ꯀꯧꯒꯦ
ꯃꯤ ꯃꯤꯡꯗꯤ ꯍꯥꯏꯔꯔꯣꯏꯒꯦ ꯃꯤꯡꯗꯤ ꯅꯪꯅ ꯑꯗꯨꯝ ꯊꯤꯔꯣ
ꯑ ꯨꯒꯜꯗ ꯊꯤꯑꯗꯤ ꯐꯪꯉ ꯗꯧꯃ ꯑꯂ ꯅꯌꯦꯃꯤꯁ ꯑ ꯍ ꯍꯥꯏ ꯑꯗꯨꯁꯤ ꯌꯥꯏ
ꯑꯗꯨꯅꯦ ꯑꯗꯨꯃꯥꯏꯅ ꯊꯤꯔꯒ ꯐꯪꯕ ꯈꯛꯇꯪꯅꯦ ꯐꯪꯗꯕ ꯂꯩꯦ
ꯑ
ꯊꯕꯛ ꯇꯧꯅꯤꯉꯥꯏ ꯈꯔ ꯍꯣꯠꯅꯋꯣ ꯅꯈꯣꯏꯁꯨ ꯅꯨꯃꯤꯠ ꯆꯨꯞꯄ ꯑꯗꯨꯃꯥꯏꯅ ꯃꯇꯝ ꯂꯦꯜꯂꯒ ꯂꯩꯒꯅꯤ
ꯎꯝ ꯆꯃꯦ ꯆꯃꯦ
ꯁꯤꯠ ꯄꯀ ꯂꯩ ꯂꯩꯕꯆꯤ
ꯑꯥ ꯆꯗꯨ ꯍꯣꯔꯦꯟ ꯑꯃꯨꯛ ꯄꯨꯡ ꯀꯌꯥꯗ ꯍꯟꯗꯣꯏꯔꯣ
ꯏꯆꯦꯁꯦ ꯄꯨꯡ ꯑꯍꯨꯝ ꯃꯃꯥꯡꯗ ꯍꯟꯒꯅꯤ ꯍꯥꯏꯕꯗꯤ ꯄꯨꯡ ꯑꯍꯨꯝ ꯃꯉꯥ ꯑꯍꯨꯝ ꯃꯈꯥꯏꯗ ꯑꯣꯏ ꯑꯩꯗꯤ ꯑꯉꯥꯡꯒꯤ ꯂꯥꯏꯔꯤꯛ ꯇꯥꯛꯄꯒꯤ ꯊꯕꯛ ꯇꯧꯋꯦꯕ ꯅꯆꯦ ꯑꯩꯗꯤ ꯑꯌꯨꯛꯇꯒꯤ ꯍꯧꯔꯒ ꯃꯤꯒꯤ ꯌꯨꯝꯗ ꯆꯠꯂꯒ ꯑ ꯀꯔꯤꯅꯣ ꯑꯥ ꯄ꯭ꯔꯥꯏꯚꯦꯠ ꯇ꯭ꯌꯨꯇꯔꯗꯣ ꯑꯣꯏꯌꯦꯕ ꯑꯩꯗꯤꯀꯣ
ꯑꯣ
ꯑꯗꯨꯒꯤ ꯑꯌꯨꯛꯇ ꯑꯃꯨꯛ ꯑꯌꯨꯛ ꯑꯃ ꯆꯠꯂꯦ ꯅꯨꯡꯊꯤꯟꯗ ꯑꯍꯨꯝ ꯆꯠꯂꯦꯕ ꯗ
ꯑꯥ
ꯑꯗꯨꯃꯥꯏꯅ ꯇꯧꯕ ꯐꯥꯎꯁꯨ ꯄꯨꯛꯅꯤꯡꯗ ꯊꯕꯛ ꯋꯥꯠꯂꯤ ꯍꯥꯏꯅ ꯊꯕꯛ ꯊꯤ ꯂꯩꯔꯤꯕꯅꯤ ꯅꯈꯣꯏꯗꯤ ꯀꯔꯤ ꯇꯧꯔꯤꯕ꯭ꯔꯥ ꯍꯥꯏꯕ ꯑꯩꯅ ꯍꯥꯏꯕꯗꯤ
ꯑꯩꯈꯣꯏꯔꯥ
ꯍꯣꯏ
ꯑꯩꯈꯣꯏꯁꯨ ꯊꯕꯛ ꯃꯆꯥ ꯃꯆꯥꯗꯤ ꯑꯗꯨꯝ ꯊꯤꯔꯒ ꯇꯧꯔꯤꯗ
ꯑꯗꯨ ꯑꯣꯏꯔꯗꯤ ꯐꯩ ꯑꯩꯗꯤ ꯉꯁꯥꯏ ꯅꯪ ꯆꯥꯔꯒ ꯇꯨꯝꯔꯒ ꯍꯧꯒꯠꯂꯒ ꯑꯃꯨꯛ ꯍꯥꯏꯕꯒꯤ ꯑꯩꯗꯤ ꯁꯥꯎꯅꯤꯡꯕ ꯍꯧꯈ꯭ꯔꯕ ꯅꯈꯣꯏꯗꯣ ꯇꯨꯃꯤꯟꯅ ꯂꯩꯒꯅꯨ ꯍꯧꯖꯤꯛ ꯃꯇꯝꯗ ꯇꯨꯃꯤꯟꯅ ꯂꯩꯕꯁꯤꯡꯗꯨ ꯄꯪꯕꯅꯤ
ꯎꯝ
ꯊꯕꯛ ꯅꯦꯝꯔꯁꯨ ꯋꯥꯡꯉꯁꯨ ꯐꯪꯕꯗꯣ ꯄꯪꯇꯧ ꯇꯧꯒꯥꯗꯧꯕ
ꯑꯥ
ꯅꯪꯕꯨ ꯅ ꯊꯕꯛ ꯑꯆꯧꯕ ꯇꯧꯋꯨ ꯍꯥꯏꯅ ꯇꯝꯔꯗꯤ ꯑꯗꯨꯝ ꯊꯕꯛꯇꯣ ꯐꯪꯒꯅꯤꯕ ꯌ
ꯍꯣꯏ ꯃꯥꯅꯦ ꯆꯨꯨꯝꯃꯦ